ꯍꯜꯂꯣ
ꯇꯥꯕ꯭ꯔꯣ
ꯇꯥꯏꯌꯦ
ꯀꯩꯗꯧꯔꯤꯅꯣ
ꯀꯩꯁꯨ ꯇꯧꯗꯤꯌꯦ
ꯆꯥꯛ ꯌꯦꯟꯁꯥꯡ ꯊꯣꯡꯉꯕꯣ
ꯆꯥꯔꯦ ꯆꯥꯛꯇꯤ
ꯅꯠꯇꯦ ꯑꯌꯨꯛ ꯅꯨꯡꯗꯥꯡꯒꯤ ꯆꯥꯛ ꯌꯦꯟꯁꯥꯡ ꯊꯣꯡꯉꯕꯣ ꯍꯥꯏꯕ
ꯑꯣ ꯊꯣꯡꯗ꯭ꯔꯤꯌꯦ ꯆꯥꯛꯆꯥ ꯇꯣꯛꯇ ꯉꯥꯏꯔꯤꯌꯦ
ꯑꯣ ꯌꯥꯝ ꯊꯦꯡꯉꯤꯅꯦ ꯆꯥꯛ ꯆꯥꯕ ꯌꯥꯝ ꯊꯦꯡꯉꯦꯍꯦ
ꯍꯣ
ꯑꯩ ꯑꯌꯨꯛꯀꯤ ꯆꯥꯛꯂꯣ
ꯑꯧ
ꯑꯣ ꯌꯥꯝ ꯊꯦꯡꯉꯦ ꯄꯨꯡ ꯑꯍꯨꯝ ꯍꯦꯜꯂꯦ
ꯎꯝ ꯅꯪ ꯀ꯭ꯂꯥꯁ ꯀꯌꯥ ꯀꯥꯔꯒꯦ
ꯏꯁ ꯑꯩ ꯒ꯭ꯔꯦꯖꯨꯑꯦꯁꯟ ꯑꯩ ꯒ꯭ꯔꯦꯖꯨꯑꯦꯁꯟ ꯂꯣꯏꯔꯦ ꯀꯩ ꯀ꯭ꯂꯥꯁ ꯀꯥꯏꯅ ꯅꯣꯛꯅꯤꯡꯉꯦ
ꯑꯣ ꯅꯈꯣꯟꯗꯣ ꯑꯉꯥꯡ ꯃꯆꯥ ꯌꯥꯝ ꯃꯥꯟꯂꯤ ꯑꯗꯨꯒꯤꯅꯦ ꯁꯣꯔꯤ ꯁꯣꯔꯤ
ꯑꯣ ꯍꯣꯏ ꯑꯗꯨꯅꯦ ꯑꯩ ꯑꯩ ꯈꯣꯟ ꯈꯔ ꯀꯩꯅꯣ ꯇꯧꯕꯅꯦ ꯈꯔ ꯄꯤꯛꯄ ꯑꯗꯨꯒꯤ
ꯑꯣ ꯉꯁꯥꯏ ꯉꯁꯥꯏꯒ ꯃꯥꯟꯅꯗꯕ ꯑꯗꯨꯒꯤ ꯁꯣꯔꯤ ꯁꯣꯔꯤ ꯉꯁꯥꯏ ꯉꯁꯥꯏꯒꯨꯝ ꯃꯥꯟꯅꯗꯕ
ꯀ ꯍꯥꯏꯕꯗꯤ
ꯉꯁꯥꯏ ꯀꯣꯜ ꯇꯧꯔꯛꯑꯝꯕ ꯅꯠꯇ꯭ꯔꯣ
ꯅꯠꯇꯦ
ꯑꯣ ꯑꯣꯟꯅꯕ ꯃꯥꯜ ꯁꯣꯏꯔꯦ ꯁꯣꯏꯔꯦ
ꯅꯪꯗꯤ ꯑꯝ ꯅꯪꯗꯤ ꯀꯩ ꯍꯣꯠꯅꯔꯤꯒꯦ
ꯑꯩ ꯑꯩ ꯀꯩꯅꯣ ꯇꯝꯃꯤꯌꯦ ꯇꯦꯛꯅꯤꯁꯤꯌꯥꯟ ꯇꯝꯃꯤꯌꯦ
ꯀꯩ ꯇꯩꯅꯤꯁꯦ ꯑꯩꯁꯨꯅꯦ
ꯑꯣꯅꯪꯁꯨ ꯇꯦꯛꯅꯤꯁꯥꯟ ꯇꯝꯕ꯭ꯔꯣ
ꯍꯣꯏ ꯑꯩꯗꯤ ꯇꯝꯕ ꯂꯣꯏꯔꯦ
ꯑꯣ
ꯑꯃꯨꯛꯀ ꯑꯦꯝ ꯃꯦ ꯁꯤ ꯇꯧꯅꯤꯡꯉꯥꯏ ꯇꯧꯋꯦ
ꯑꯣ
ꯀꯩ ꯑꯥ ꯐꯥꯔꯁ ꯏꯌꯥꯔꯣ ꯁꯦꯀꯦꯟ ꯏꯌꯥꯔꯣ ꯀꯩꯅꯣ
ꯑꯩ ꯊꯥꯔꯠꯅꯦ
ꯑꯣ ꯐꯩ ꯐꯩꯌꯦ ꯅꯨꯡꯉꯥꯏꯕ꯭ꯔꯣ
ꯑꯁ ꯅꯨꯡꯉꯥꯏꯇꯦꯗ
ꯎꯍꯨꯝ ꯀꯩ ꯀꯣꯂꯦꯖꯇ ꯇꯝꯒꯦ
ꯑꯩ ꯑ ꯃꯄꯥꯜꯂꯣꯝꯒꯤ ꯀꯣꯂꯦꯖꯗ ꯇꯝꯃꯦ
ꯑꯣ ꯍꯩ
ꯅꯪꯗꯤ ꯀꯩꯗꯧꯔꯝꯃꯤꯅꯣ
ꯇꯨꯝꯔꯒ ꯂꯩꯌꯦ
ꯑꯣ ꯑꯣ ꯑꯌꯨꯛꯇꯤ ꯀꯩ ꯃꯊꯦꯟ ꯆꯥꯒꯦ
ꯌꯦꯟ ꯊꯣꯡꯕ ꯆꯥꯏꯑꯦ ꯆꯥꯛ ꯇꯣꯛ ꯆꯥ ꯇꯣꯛꯄ ꯀꯨꯏꯗ꯭ꯔꯤꯌꯦ ꯌꯦꯟ ꯊꯣꯡꯕ ꯆꯥꯏꯌꯦ ꯍꯥꯏꯕ
ꯑꯣ ꯑꯁ ꯌꯥꯝ ꯍꯥꯎꯅ ꯆꯥꯌꯦꯀꯣ
ꯍꯥ ꯑꯩꯁꯨ ꯆꯥꯛ ꯆꯥꯛ ꯇꯣꯛꯄ ꯀꯨꯏꯗ꯭ꯔꯤꯌꯦ ꯑꯩꯁꯨ ꯊꯦꯡꯅ ꯆꯥꯕꯗꯨꯒꯤ
ꯑꯣ
ꯄꯨꯡ ꯋꯥꯟ ꯗꯔꯥ ꯈꯪꯗꯦ ꯄꯨꯡ ꯑꯃꯗ ꯑꯣꯏꯕ ꯃꯥꯜꯂꯦ ꯑꯩ ꯆꯥꯛ ꯆꯥꯕꯗꯣ ꯉꯁꯥꯏ
ꯑꯣ ꯆꯞ ꯃꯅꯩꯅꯦ ꯑꯗꯨꯗꯤ ꯑꯩꯗꯤ ꯑꯩꯁꯨ ꯍꯣꯁꯇꯦꯜꯗ ꯂꯩꯌꯦ ꯑꯩꯈꯣꯏ ꯏꯃꯥꯟꯅꯕꯤꯁꯤꯡꯒ
ꯑꯣ
ꯅꯪ ꯅꯌꯨꯝꯗ ꯂꯩꯕ꯭ꯔꯣ
ꯂꯩꯇꯦ ꯏꯊꯟꯗ ꯂꯩꯌꯦ
ꯑꯣ ꯔꯦꯟꯇꯔꯣ
ꯍꯣꯏ
ꯑꯣ ꯅꯃꯥꯟꯅꯕꯤꯁꯤꯡ ꯑꯝꯇ ꯂꯩꯃꯤꯟꯅꯗꯕ꯭ꯔꯣ
ꯎꯝ
ꯑꯣ ꯅꯇꯣꯝꯇ ꯂꯩꯕꯗꯤ ꯌꯥꯝ ꯂꯣꯟꯂꯤ ꯑꯣꯏꯔꯝꯅꯤꯀꯣ
ꯑꯣꯏꯗꯦ ꯅꯨꯡꯉꯥꯏꯌꯦ ꯏꯊꯟꯇ ꯂꯩꯕ
ꯑꯦꯍꯦ ꯀꯣꯏꯕ ꯆꯠꯄ ꯀꯥꯟꯗꯗꯤ ꯃꯔꯨꯞ ꯌꯥꯎꯕꯅ ꯅꯨꯡꯉꯥꯏꯗꯅ
ꯍꯣꯏ ꯀꯣꯏꯕ ꯆꯠꯄ ꯀꯥꯟꯗꯗꯤ ꯑꯗꯨꯝ ꯄꯨꯟꯅ ꯆꯠꯂꯦ
ꯑꯥꯎ ꯌꯨꯝ ꯍꯟꯅꯤꯡꯗ꯭ꯔꯣ ꯅꯪꯗꯤ
ꯍꯟꯅꯤꯡ
ꯌꯨꯝꯒ ꯀꯌꯥꯝ ꯊꯥꯞꯅꯒꯦ ꯅꯣꯏꯕꯨ
ꯂꯥꯞꯄꯦ
ꯑꯣ ꯌꯨꯝ ꯌꯥꯝ ꯅꯤꯡꯁꯤꯡꯉꯝ ꯅꯤꯀꯣ ꯑꯗꯨꯗꯤ ꯍꯌꯦꯡ ꯍꯌꯦꯡ ꯗꯤꯁꯦꯝꯕꯔ ꯃꯇꯝꯗꯗꯤ ꯊꯣꯛ ꯍꯟꯗꯣꯏ ꯅꯠꯇ꯭ꯔꯣ
ꯍꯜꯂꯔꯣꯏ ꯑꯩ ꯒꯨꯍꯥꯇꯤꯗ ꯂꯩꯔꯅꯤ ꯗꯤꯁꯦꯝꯕꯔ ꯃꯇꯝꯗꯩ ꯏꯆꯝ ꯇꯧꯕꯅꯤ ꯈꯪ ꯑ ꯑꯗꯨꯃꯥꯏꯅ ꯇꯧꯕꯒꯨꯝ ꯇꯕꯅꯦ ꯑꯩꯈꯣꯏ ꯑꯦꯝ ꯃꯦ ꯁꯤꯒꯤꯗꯣ ꯑꯦꯝ ꯑꯦꯝ ꯃꯦꯜ ꯇꯤ ꯃꯨꯛꯀ ꯇꯥꯝꯅꯤꯡꯉꯦꯀꯣ
ꯑꯣ ꯐꯩ ꯐꯩ ꯑ ꯍꯣꯏ ꯗꯥ ꯌꯦꯡ ꯑꯩꯗ ꯇꯥꯝꯕ ꯂꯣꯏꯔꯒ ꯌꯨꯝꯗ ꯅꯨꯡꯉꯥꯏꯔ ꯂꯩꯔꯔ ꯀꯣ
ꯎꯝ
ꯅꯨꯡꯗꯥꯡꯗꯤ ꯄꯨꯡ ꯀꯌꯥꯗ ꯆꯥꯛ ꯊꯣꯡꯗꯣꯏꯅꯣ
ꯍ ꯅꯍꯥꯛ ꯂꯩꯔꯒ ꯊꯣꯡꯉꯅꯤꯗ
ꯌꯥꯝ ꯋꯥꯈꯜ ꯅꯣꯡꯉꯥꯏꯇꯕ ꯃꯥꯂꯤꯗꯥ
ꯑꯩꯔꯣ
ꯑꯥꯎ
ꯀꯩꯒꯤ
ꯑ ꯋꯥꯁꯨ ꯋꯥ ꯉꯥꯡꯗꯕꯗꯨ
ꯑꯦ ꯋꯥ ꯍꯥꯏꯅꯤꯡꯉꯥꯏ ꯂꯩꯇꯕꯒꯤꯅꯦ
ꯑꯣ
ꯅꯪꯗꯤ ꯅꯃꯥꯟꯅꯕꯤ ꯈꯣꯏꯒ ꯂꯩꯕ꯭ꯔꯣ
ꯏꯃꯥꯟꯅꯕꯤ ꯀꯣꯏꯒ ꯂꯩꯌꯦ
ꯑꯣ ꯅꯪꯅ ꯁꯛ ꯐꯖꯒꯗꯕ ꯃꯥꯜꯂꯦ
ꯐꯖꯗꯦꯗ
ꯎꯝ ꯅꯪ ꯈꯣꯟ ꯅꯪꯒꯤ ꯈꯣꯟꯗꯣ ꯃꯁꯛ ꯐꯖꯒꯗꯕ ꯃꯤ ꯃꯥꯜꯂꯦ
ꯈꯣꯟ ꯉꯥꯛꯇꯅꯤꯗ ꯈꯣꯟꯁꯨ ꯀꯔꯤ ꯐꯖꯕ꯭ꯔꯥꯅꯦ
ꯇꯥꯕ ꯐꯖꯩꯌꯦ ꯅꯪꯗꯤ ꯏꯁꯩ ꯁꯛꯄ ꯍꯩꯕ꯭ꯔꯣ
ꯑꯧ ꯍꯩꯌꯦ
ꯢꯁꯩ ꯁꯛꯑꯣ ꯑꯗꯨꯗꯤ
ꯑꯦꯍ ꯑꯗꯨꯗꯤ ꯌꯥꯔꯣꯢꯌꯦ
ꯏꯁꯩ ꯁꯛꯄ ꯌꯥꯗꯕꯅꯦ ꯅꯣꯏꯗꯤ ꯅꯆꯤꯟ ꯅꯅꯥꯎ ꯀꯌꯥ ꯁꯨꯕ꯭ꯔꯣ
ꯇꯔꯨꯛ ꯁꯨꯋꯦ
ꯌꯥꯃꯤꯅꯦ ꯅꯪ ꯅ ꯑꯍꯟꯔꯣ
ꯑꯩꯅ ꯑꯍꯟꯠꯇꯦ ꯑꯩꯅ ꯑꯍꯟ ꯑꯩꯅ ꯑ ꯅꯨꯄꯤꯗ ꯑꯉꯥꯡ
ꯅꯨꯄꯤꯗ ꯈꯨꯋꯥꯏ ꯑꯣ ꯑꯇꯣꯝꯕꯤ ꯑꯣ ꯅꯨꯄꯤ ꯀꯌꯥ ꯅꯨꯄꯥ ꯀꯌꯥ
ꯅꯨꯄꯤ ꯑꯍꯨꯝ ꯅꯨꯄꯥ ꯑꯍꯨꯝ
ꯑꯣ ꯌꯥꯝ ꯐꯩꯌꯦ ꯅꯣꯏꯗꯤ ꯄꯦꯔ ꯄꯦꯔ ꯉꯥꯛꯇ ꯂꯩꯕꯅꯤꯅ
ꯅꯪꯗꯤ
ꯑꯩꯗꯤ ꯏꯆꯤꯟ ꯏꯅꯥꯎ ꯑꯅꯤ ꯈꯛꯇꯅꯦ ꯑꯩꯒ ꯏꯅꯥꯎ ꯅꯨꯄꯥ ꯉꯥꯛꯇ
ꯑꯣ ꯐꯩꯌꯦꯅꯦ ꯑꯗꯨꯗꯤ ꯅꯣꯏ ꯅꯣꯏ ꯃꯥꯒ ꯅꯣꯏ ꯕꯥꯅ ꯌꯥꯝ ꯂꯨꯅ ꯇꯧꯔꯝꯅꯤꯀꯣ
ꯑꯥ ꯇꯧꯕꯗꯤ ꯇꯧꯋꯦ ꯑꯗꯨ ꯑꯣꯏꯔꯁꯨ ꯃꯥꯢ ꯃꯔꯛꯇꯗꯤ ꯏꯆꯤꯟ ꯏꯅꯥꯎ ꯌꯥꯝꯕꯅꯁꯨ ꯅꯨꯡꯉꯥꯏꯌꯦꯗꯅ
ꯍꯣꯏ
ꯑꯗꯨꯒꯤ ꯅꯪꯗꯤ ꯍꯧꯖꯤꯛ ꯀ꯭ꯂꯥꯁꯀꯨꯝꯕ ꯆꯠꯄ꯭ꯔꯣ
ꯑꯩꯗꯤ ꯆꯠꯄ ꯂꯣꯏꯔꯦ ꯏꯟꯇꯔꯟꯁꯤꯞꯁꯨ ꯆꯠꯄ ꯂꯣꯏꯔꯦ ꯑꯃꯨꯛꯀ
ꯑꯣ ꯍꯧꯖꯤꯛꯇꯤ ꯑꯗꯨꯝ ꯑꯦꯛꯖꯥꯝ ꯊꯥꯅ ꯉꯥꯏꯕꯀꯣ ꯑꯗꯨꯗꯤ
ꯍꯣꯏ ꯀꯩꯅꯣ ꯎꯝ ꯑꯦꯝ ꯑꯦꯁ ꯁꯤ ꯇꯧꯅꯤꯡꯉꯥꯏꯗꯣ ꯀꯩꯅꯣ ꯑꯦꯟꯇ꯭ꯔꯥꯟꯁ ꯊꯥꯕ ꯆꯠꯀꯅꯤ ꯑꯗꯣ ꯗꯦꯠ ꯁꯚꯦꯟꯇꯤꯟꯗ ꯊꯥꯔꯅꯤ ꯍꯥꯏꯌꯦ ꯑꯗꯨꯒꯤꯅ ꯑꯃꯨꯛꯀ ꯊꯥꯕ ꯂꯣꯏꯔꯀꯥꯟꯗ ꯔꯤꯖꯜ ꯉꯥꯏꯔꯒ ꯑꯃꯨꯛꯀ ꯇꯝꯗꯣꯏꯕ
ꯑꯣ
ꯑꯁ ꯇꯜꯂꯦ ꯌꯥꯝ ꯑ ꯑꯃꯨꯛꯀ ꯈꯜꯂꯗꯤ ꯂꯥꯏꯔꯤꯛ ꯄꯥꯒꯗꯕꯗꯣ ꯑꯥ ꯂꯥꯏꯔꯤꯛ ꯄꯥꯅꯤꯡꯉꯥꯏꯗꯣ ꯌꯥꯝ ꯎꯝ ꯌꯥꯝꯒꯅꯤ ꯍꯧꯖꯤꯛ ꯑꯩꯈꯣꯏ ꯊꯕꯛ ꯀꯥꯟꯗꯁꯨ ꯌꯥꯝ ꯇꯜꯂꯒ ꯂꯣꯏꯔꯦ ꯀꯥꯟꯁꯤꯗ ꯑꯃꯨꯛ ꯑꯦꯝ ꯃꯦ ꯁꯤ ꯇꯧꯔꯦ
ꯑꯗꯣ ꯅꯪ ꯍꯧꯖꯤꯛ ꯀꯣꯆꯤꯡ ꯂꯧꯕ꯭ꯔꯣ
ꯍꯧꯖꯤꯛꯇꯤ ꯂꯧꯗꯦ
ꯑꯥ ꯀꯩꯅꯣ ꯎꯝ ꯀꯔꯤꯔ ꯑꯩꯅ ꯍꯪꯒꯗꯧꯕꯗꯣ ꯀꯥꯎꯊꯣꯛꯈ꯭ꯔꯦ
ꯑꯁ ꯀꯔꯤꯔꯥ ꯑꯩꯅ ꯍꯪꯒ ꯑꯣ ꯌꯥꯔꯦ ꯀꯥꯎꯒ꯭ꯔꯦ ꯅꯪ ꯅꯍꯥꯟꯃꯨꯛ ꯇꯦꯛꯅꯤꯀꯦꯜ ꯇꯝꯃꯦ ꯍꯥꯏꯕꯗꯨ
ꯍꯣꯏ
ꯑꯗꯨꯗꯣ ꯅꯪ ꯆꯍꯤ ꯀꯌꯥꯒꯤ ꯇꯝꯕ꯭ꯔꯣ ꯅꯪꯒꯤꯗꯣ ꯐꯣꯔ ꯏꯌꯥꯔꯔꯣ
ꯍꯣꯏ
ꯑꯣ
ꯅꯪꯗꯤ
ꯑꯩꯁꯨ ꯐꯣꯔ ꯏꯌꯥꯔꯅꯦ
ꯎꯝ
ꯅꯨꯡꯉꯥꯏꯕ꯭ꯔꯣ ꯑꯗꯨ ꯇꯝꯕꯗꯣ
ꯅꯨꯡꯉꯥꯏꯇꯦꯗ ꯀꯔꯤ ꯀꯥꯟꯅꯕ
ꯑꯗꯨ ꯂꯣꯏꯔꯒ ꯏꯟꯇꯔꯟꯁꯤꯞꯀꯨꯝꯕ ꯆꯠꯄꯗꯣ ꯅꯨꯡꯉꯥꯏꯕ꯭ꯔꯣ
ꯍꯣꯏ
ꯑꯣ ꯇꯟꯗꯤ ꯇꯜꯂꯦ
ꯑꯦꯟꯇꯔꯟꯁꯤꯞ ꯆꯠꯄꯁꯨ ꯅꯨꯡꯉꯥꯏꯇꯦ ꯑꯦ ꯅꯨꯡꯉꯥꯏꯇꯦ ꯑꯗꯨ ꯅꯨꯡꯉꯥꯏꯇ꯭ꯔꯁꯨ ꯑꯗꯨꯝ ꯂꯣꯏꯈ꯭ꯔꯦ ꯑꯗꯣ
ꯑꯥ
ꯊꯥꯕꯨꯗꯤ ꯁꯨ ꯑ ꯀꯩꯅꯣ ꯆꯍꯥꯠ ꯆꯍꯥꯠ ꯆꯍꯤ ꯑꯃ ꯁꯨꯗꯣꯏꯅꯤꯅ ꯏꯟꯇꯔꯟꯁꯤꯞꯇꯣ ꯑꯗꯣ ꯆꯍꯤ ꯑꯃ ꯁꯨ ꯁꯨꯗ꯭ꯔꯤꯉꯩꯗ ꯁꯥꯔꯇꯤꯐꯤꯀꯦꯠ ꯂꯧꯊꯣꯛꯈ꯭ꯔꯥꯕ ꯑꯩꯈꯣꯏꯒꯤ ꯗꯤꯄꯣꯖꯤꯠ ꯈꯣꯏ ꯀꯔꯤ ꯀꯔꯥꯗꯣ ꯑꯩꯈꯣꯏꯗꯣ ꯎꯝ ꯏꯟꯇꯔꯟ ꯁꯥꯔꯇꯤꯐꯤꯀꯦꯠ ꯈꯣꯏ ꯄꯤꯔꯛꯑꯣ ꯑꯗꯨꯃꯥꯏꯅ ꯍꯥꯏꯌꯦꯕꯀꯣ ꯑꯗꯨꯒꯤ ꯁꯥꯔꯇꯤꯐꯤꯀꯦꯠ ꯀꯔꯤ ꯀꯔꯥ ꯂꯧꯊꯣꯔꯛꯀꯥꯟꯗ ꯑ ꯏꯟꯇꯔꯟ ꯁꯥꯔꯇꯤꯐꯤꯀꯦꯠꯁꯨ ꯂꯧꯊꯣꯛꯈ꯭ꯔꯥꯕ
ꯗꯨꯝ ꯑꯗꯨꯒ ꯑꯗꯨꯝ ꯂꯣꯏꯁꯤꯟꯈ꯭ꯔꯦ
ꯎꯝ
ꯑꫭ
ꯑꯗꯨꯒ ꯍꯧꯖꯤꯛ ꯀꯩꯅꯣ ꯇꯧꯅꯤꯡꯉꯥꯏ ꯉꯥꯏꯔꯤ
ꯑꯣ
ꯏꯟꯇꯔꯟ ꯆꯠꯄꯗꯣ ꯅꯨꯡꯉꯥꯏꯇꯦ ꯏꯟꯇꯔꯟ ꯆꯠꯄꯁꯨ ꯐꯔꯁꯇꯗꯤ ꯅꯨꯡꯉꯥꯏꯌꯦ ꯍꯥꯎ ꯍꯥꯎꯕ ꯀꯥꯟꯗꯗꯤ ꯗꯥꯏꯠ ꯆꯥꯕꯁꯦ ꯑꯗꯨꯕꯨ ꯅꯨꯡꯉꯥꯏ ꯂꯩꯇ꯭ꯔꯦ
ꯌꯨꯝꯂꯣꯝꯗ ꯑꯗꯨꯝ ꯇꯧꯕ꯭ꯔꯣ ꯅꯪ ꯏꯟꯇꯔꯟꯁꯤꯞꯇꯣ
ꯑꯩꯈꯣꯏꯒꯤ ꯗꯥꯏꯅꯣꯁꯇꯤꯛ ꯇꯧꯋꯦ ꯑꯩꯈꯣꯏꯒꯤ ꯑ ꯑꯩꯈꯣꯏꯒꯤ ꯗꯥꯏꯅꯣꯁꯇꯤꯛ ꯂꯩꯕꯅꯦꯕꯀꯣ ꯑꯩꯈꯣꯏ ꯀꯣꯂꯦꯖꯀꯤ ꯀꯣꯂꯦꯖ ꯇꯣꯉꯥꯟꯕ ꯑꯃꯨꯛꯀ ꯗꯥꯏꯅꯣꯁꯇꯤꯛ ꯇꯣꯉꯥꯟꯕ ꯕ꯭ꯔꯥꯟꯁ ꯃꯌꯥꯝ ꯂꯩ ꯅꯦꯕ ꯑꯗꯨꯒꯤ ꯍꯣꯏ ꯗꯥꯏꯅꯣꯁꯇꯤꯛꯇ ꯇꯧꯋꯦ ꯏꯟꯇꯔꯟ
ꯅꯣꯢ ꯏꯟꯇꯔꯟꯁꯤꯞꯀꯤ ꯀꯌꯥ ꯀꯌꯥ ꯊꯤꯒꯦ
ꯊꯤꯗꯦ ꯑꯩꯈꯣꯏꯒꯤ ꯗꯥꯏꯅꯣꯁꯇꯤꯛꯇ ꯑꯣꯏꯕꯒꯤ ꯍꯣꯏ ꯑꯇꯣꯞꯄ ꯍꯣꯁꯄꯤꯇꯥꯜꯗ ꯀꯨꯝꯕ ꯑꯣꯏꯔꯗꯤ ꯊꯤꯒꯅꯤ ꯑꯗꯨ ꯑꯣꯏꯔꯁꯨ ꯑꯩꯈꯣꯏꯒꯤ ꯑꯩꯈꯣꯏꯒꯤꯗ ꯑꯣꯏꯕ ꯑꯗꯨꯒꯤ ꯊꯤꯗꯦ
ꯅꯣꯏꯗꯤ ꯌꯥꯝ ꯐꯩꯌꯦ ꯑꯈꯣꯏꯗꯤ ꯑꯁ
ꯑꯣ ꯑꯗꯣ ꯑꯩꯈꯣꯏꯒꯤ ꯗꯥꯏꯅꯣꯁꯇꯤꯛꯇꯅꯦ ꯃꯤ ꯑꯇꯣꯞꯄ ꯏꯁꯇꯨꯗꯦꯟ ꯈꯣꯏꯅ ꯀꯩꯅꯣ ꯏꯟꯇꯔꯟꯁꯤꯞ ꯇꯧꯔꯗꯤ ꯄꯩꯁꯥ ꯊꯤꯕꯅꯦ ꯃꯣꯏ
ꯑꯩꯈꯣꯏꯗꯤ ꯌꯥꯝ ꯌꯥꯝ ꯊꯤꯌꯦ ꯍꯧꯖꯤꯛ ꯍꯧꯖꯤꯛ ꯇꯧꯕꯁꯨ ꯑꯩꯈꯣꯏꯗꯤ ꯌꯥꯝ ꯌꯥꯝ ꯊꯤꯌꯦ
ꯀꯌꯥ ꯀꯌꯥ ꯊꯤꯒꯦ
ꯋꯥꯟ ꯃꯟꯊꯒꯤꯁꯨ ꯑꯩꯈꯣꯏꯗꯤ ꯂꯤꯁꯤꯡ ꯃꯔꯤ ꯊꯤꯌꯦ ꯑꯩꯈꯣꯏꯗꯤ
ꯑꯣ
ꯍꯌꯦꯡ ꯆꯍꯤ ꯑꯃꯒꯤꯁꯨ ꯌꯥꯝ ꯊꯤꯗꯧ ꯃꯥꯜ
ꯄꯩꯁꯥ ꯄꯩꯁꯥ ꯃꯌꯥꯝ ꯆꯥꯕ ꯃꯥꯜꯂꯦ ꯑꯗꯨꯗꯤ ꯅꯣꯏꯒꯤ ꯀꯩꯅꯣꯁꯦ
ꯑꯣ ꯄꯩꯁꯥ ꯌꯥꯝ ꯌꯥꯝ ꯆꯥꯢꯌꯦꯗ
ꯄꯩꯁꯥꯅ ꯄꯩꯁꯥ ꯆꯥꯕ ꯉꯥꯛꯇ ꯑꯣꯏꯔꯦ ꯀꯣꯂꯦꯖ ꯈꫭꯏꯁꯨ
ꯃꯌꯥꯝ ꯇꯜꯂꯦ ꯃꯣꯏꯒꯤ ꯃꯣꯏꯒꯤ ꯈꯨꯁꯤ ꯔꯥꯁꯤ ꯂꯣꯏ ꯇꯧꯋꯦ
ꯍꯣꯏꯗꯨꯅꯦ
ꯃꯤꯒꯤ ꯃꯤ ꯄꯩꯁꯥ ꯂꯩꯒꯗ꯭ꯔꯥ ꯂꯩꯔꯣꯏꯗ꯭ꯔꯥ ꯁꯤꯁꯨ ꯁꯨꯈꯪ ꯈꯪꯗꯦ ꯑꯗꯨ ꯑꯩꯈꯣꯏꯁꯨꯀꯣ ꯏꯟꯐꯣꯔꯃꯦꯁꯟꯒꯨꯝꯕ ꯂꯥꯛꯄꯁꯨꯀꯣ ꯍꯌꯦꯡ ꯍꯪ ꯆꯤꯠꯒꯨꯝꯕ ꯇꯧꯅꯉꯥꯏꯗꯣ ꯉꯁꯤꯒꯨꯝꯕ ꯈꯨꯗꯛ ꯈꯨꯗꯛꯇ ꯂꯥꯛꯄꯅꯤ ꯑꯗꯨꯒꯤ